ꯑꯥ ꯇꯥꯕꯔꯣ
ꯑꯥ
ꯇꯥꯕ꯭ꯔꯣ
ꯇꯥꯏꯌꯦ
ꯑꯥ
ꯅꯪꯗꯤ ꯆꯥꯒꯔꯣ
ꯑꯁꯨꯄ ꯇꯥꯏꯌꯦ
ꯀꯔꯤ ꯇꯧꯕ꯭ꯔꯥ ꯅꯪꯗꯤ
ꯐꯖꯤ ꯑꯥꯏꯗꯤ ꯂꯥꯢꯔꯤꯛ ꯏꯔꯒ ꯂꯩꯌꯦ ꯅꯪꯗꯤ
ꯑꯣ ꯑꯣ ꯑꯩꯖꯨ ꯀꯔꯤ ꯕꯗ ꯑꯗꯨꯝ ꯂꯩꯌꯦ ꯆꯛ ꯆꯥꯔꯕ
ꯆꯔꯦ ꯍꯣꯏ ꯅꯡꯗꯤ
ꯎ ꯑꯩꯁꯨ ꯆꯥꯔꯦ ꯀꯔꯤꯁꯟ ꯆꯥꯕ꯭ꯔꯥ
ꯑꯥ ꯉꯁꯤ ꯏꯃꯥꯟꯅꯕꯤ ꯅ ꯑ ꯀꯥꯡꯁꯣꯏꯒꯨꯝꯕ ꯀꯥꯡꯁꯣꯏ ꯀꯨꯛ ꯑꯥ ꯀꯨꯛ ꯇꯧꯔꯦꯕ ꯀꯣ ꯆꯥꯔꯦ
ꯑꯣ ꯍꯧꯖꯤꯅꯤꯍꯦ ꯑꯩ ꯈꯨꯗꯤꯛ ꯍꯧꯋꯦ
ꯑꯣ ꯌꯥꯝꯅ ꯍꯥꯎꯋꯦ ꯃꯌꯥꯝ ꯆꯥꯛ ꯆꯥꯔꯦ ꯍꯥꯏꯗꯤ
ꯑ ꯑꯍꯦꯡꯕ ꯂꯩꯇꯦ ꯎꯝ ꯑꯦꯛꯗꯣ ꯑꯣꯕꯂꯦꯛ ꯇꯧꯔꯒ ꯆꯥꯏ ꯍꯥꯎꯋꯦ
ꯑꯣ ꯅꯪꯉꯣꯟꯗ ꯐꯖꯅ ꯇꯥꯗꯦ ꯅꯪ ꯀꯔꯤ ꯊꯕꯛ ꯆꯤꯜꯂꯤꯕ꯭ꯔꯣ
ꯅꯠꯇꯦ ꯆꯤꯟꯗꯦ ꯇꯥꯜꯂꯤꯕꯔꯣ
ꯍꯣꯏ ꯑꯗꯨꯗꯤ ꯇꯥꯏꯌꯦ ꯑꯗꯨ ꯀꯔꯤ ꯆꯥꯕ꯭ꯔꯥ ꯅꯪ
ꯑꯩꯗꯣꯀꯣ ꯃꯤꯊꯥꯏ ꯆꯥꯕꯅꯦ
ꯍꯣꯏ ꯑꯗꯨ ꯐꯖꯅ ꯋꯥꯔꯤ ꯁꯥꯕꯤꯌꯣ ꯑꯩꯉꯣꯟ ꯗ ꯑꯩ ꯐꯖꯅ ꯇꯥꯗꯦꯀꯣ
ꯍꯣꯏ ꯍꯣꯏ ꯍ ꯆꯤꯃꯤ ꯅ ꯆꯤꯃꯤ
ꯑꯩꯕꯨꯁꯨ ꯁꯥꯎꯔꯛꯑꯕꯨꯒ ꯑꯩꯕꯨꯁꯨ ꯆꯩ
ꯍꯣꯏ ꯇꯨ ꯅꯪ ꯂꯩꯔꯤꯛ ꯏꯔꯦꯒ ꯂꯩꯌꯦ ꯍꯥꯏ ꯈ꯭ꯔꯦ ꯍꯥꯏꯅ ꯑꯣ ꯉꯁꯤꯔ ꯑꯥ ꯉꯁꯤꯗꯤ ꯀ꯭ꯂꯥꯁꯗꯦꯁ ꯆꯠꯂꯨꯒ ꯂꯥꯏꯔꯤꯛ ꯅꯠꯇꯦ
ꯑꯔꯤꯝ ꯌꯨꯝꯗ ꯂꯩꯌꯦ
ꯑꯣ ꯅꯪ ꯂꯩꯔꯤꯛ ꯏꯔꯒ ꯂꯣꯢꯔꯕꯣ
ꯍꯣꯏ ꯂꯣꯢꯔꯦ
ꯑꯗꯨꯗꯤ ꯄꯥꯕ꯭ꯔꯣ
ꯄꯗꯦꯗꯥ ꯄꯥ ꯄꯥꯕ ꯇꯜꯂꯦ ꯑꯩꯗꯤ
ꯍꯌꯦꯡ ꯑꯩꯈꯣꯏ ꯀ꯭ꯂꯥꯁ ꯇꯦꯁ ꯂꯩꯌꯦꯀꯣ
ꯑꯣ ꯈꯪꯇꯦ
ꯍꯥ
ꯈꯪꯗꯦ
ꯑꯣ ꯑꯗꯨ ꯀ꯭ꯂꯥꯁ ꯇꯦꯁ ꯇꯣꯄꯤꯛ ꯑꯍꯨꯝ ꯂꯩꯌꯦꯀꯣ
ꯑꯣ
ꯎꯝ ꯄꯥꯔꯣ
ꯍꯣꯏ ꯍꯣꯏ ꯍꯣꯏ ꯎꯝ ꯀꯩꯅꯣ
ꯅꯪ ꯅꯥꯕꯒ ꯅꯥꯕꯒ ꯐꯥꯔꯕ꯭ꯔꯣ ꯈꯔꯥ
ꯍꯣꯏ ꯐꯔꯦ
ꯑꯥ
ꯂꯣꯢꯅꯃꯛ ꯐꯥꯔꯦ ꯍꯨꯖꯤꯛꯗꯤ ꯗꯣꯛꯇꯔ ꯑꯣꯏꯒꯔꯦ
ꯐꯔꯦ ꯐꯔꯦ ꯐꯔꯦ
ꯗꯨꯗꯤ ꯀꯔꯤ ꯇꯧꯕꯔꯥ ꯍꯥꯌꯦꯡ ꯀꯔꯤ ꯇꯧꯕꯔꯥ
ꯍꯌꯦꯡꯗꯤ ꯀ꯭ꯂꯥꯁ ꯇꯦꯁ ꯆꯠꯀꯅꯤ
ꯑꯣ ꯈꯔ ꯍꯩꯕꯔꯣ
ꯍꯣꯏ ꯀꯂꯥꯁ ꯂꯩꯌꯦ ꯅꯪꯗꯤ
ꯂꯨꯆꯤꯡꯗꯤ ꯆꯠꯄꯔꯥ
ꯗꯤꯌꯨꯗꯤ ꯂꯣꯏꯔꯦ ꯑꯈꯣꯏꯗꯤ
ꯑꯣ ꯂꯣꯏꯔꯕ꯭ꯔꯥ ꯅꯈꯣꯏ ꯏꯆꯦ ꯌꯥꯝ ꯊꯨꯏꯑꯦꯅ ꯏꯆꯦ
ꯍꯣꯏ ꯂꯣꯏꯔꯦ ꯍꯨꯖꯤꯛꯇꯤ ꯂꯣꯏꯔꯦ ꯑꯦꯛꯖꯥꯝꯁꯨ ꯍꯣꯏ ꯑꯦꯛꯖꯥꯝꯁꯨ ꯑꯝ ꯏꯅꯤꯌꯥꯔ ꯑꯣꯏ ꯑꯣꯏꯔꯦ ꯑꯗꯨꯅ ꯗ꯭ꯌꯇꯤ ꯗꯣꯁ ꯇꯣꯞ ꯇꯧꯔꯣ ꯍꯥꯏꯌꯦ ꯑꯣꯖꯥ
ꯑꯥ ꯑꯗꯨꯗꯤ ꯐꯔꯦ
ꯍꯣꯏ ꯍꯥꯏꯗꯤ ꯌꯥꯝ ꯍꯔꯥꯎꯋꯦ ꯗꯨꯇꯤ ꯆꯠ ꯆꯠꯂꯨꯔꯗꯤ
ꯍꯣꯏ ꯐꯔꯗꯤ ꯅꯨꯡꯉꯥꯏꯅꯤ
ꯍꯣꯏ
ꯎꯝ
ꯑꯗꯨ ꯑꯃꯨꯛꯀ ꯑꯗꯨꯇꯤ ꯆꯠꯀꯅꯤꯀꯣ ꯁꯤ ꯑꯩꯈꯣꯏ ꯑꯦꯛꯖꯥꯝ ꯂꯣꯏꯔꯗꯤ
ꯈꯪꯗꯦ
ꯁꯨꯃꯥꯏꯅ ꯍꯥꯏꯌꯦ
ꯑꯗꯨꯃ ꯍꯥꯏꯕ꯭ꯔꯥ ꯎꯝ ꯑꯗꯨꯗ ꯐꯔꯦꯗ
ꯑꯁ ꯅꯪꯗꯨꯗꯤ ꯆꯠꯅꯤꯡꯕ꯭ꯔꯣ
ꯆꯗꯤꯇꯦ ꯇ
ꯅꯪ ꯍꯧꯖꯤꯛ ꯁꯨ ꯅꯕ꯭ꯔꯥ
ꯅꯠꯇꯦ ꯅꯥꯇ‌ꯦ
ꯑꯗꯨ ꯍꯤꯗꯥꯛ ꯆꯥꯔꯣ ꯀꯞ ꯁꯤꯦꯔꯞꯀꯨꯝꯕ ꯊꯥꯔꯣ
ꯎꯝ ꯐꯔꯦ ꯍꯧꯖꯤꯛꯖꯤꯛ ꯐꯔꯦꯗ
ꯑꯣ
ꯎꯝ ꯅꯪ ꯀꯔꯤ ꯍꯥꯏꯅꯤꯡꯕ꯭ꯔꯥ ꯍꯥꯏꯌꯣ
ꯑꯩꯗꯤ ꯀꯔꯤꯁꯨ ꯍꯥꯏꯅꯤꯡꯗꯦꯗ
ꯀꯩꯁꯨ ꯂꯩꯇꯕ꯭ꯔꯥ
ꯍꯣꯏ ꯀꯔꯤꯁꯨ ꯂꯩꯇꯦ ꯑꯩꯈꯣꯏ ꯅꯪ ꯅ ꯑꯩꯈꯣꯏꯒꯤ ꯔꯨꯝꯃꯦꯠ ꯑ ꯅꯪꯒꯤ ꯐ꯭ꯔꯦꯟꯁꯤꯡꯗꯣ ꯀꯗ‌ꯦꯗ ꯂꯩꯌꯦ ꯍꯧꯖꯤꯛ
ꯑ ꯔꯨꯝ ꯆ ꯂꯩꯕ ꯃꯥꯜꯂꯔ
ꯀꯔꯤ ꯀꯔꯤ ꯊꯕꯛ ꯇꯧꯋꯦ ꯂꯣꯏꯅꯃꯛ
ꯈꯪꯗ‌ꯦꯗ ꯑꯗꯨꯅ ꯇꯨꯝꯐꯝ ꯇꯨꯝꯐꯝꯗ ꯂꯩꯌꯦ
ꯑꯣ ꯂꯥꯏꯔꯤꯛ ꯏꯔꯕꯣ
ꯏꯗꯦ
ꯂꯣꯏꯅꯃꯛ ꯃꯤ ꯑꯃꯁꯨ ꯏꯗꯦ
ꯃꯌꯥꯝꯁꯨ ꯏꯁꯦ ꯌꯥꯝꯃꯗꯤ ꯇꯨꯝꯈ꯭ꯔꯦ
ꯑꯣ ꯑꯗꯨ ꯄꯥꯁꯨ ꯄꯥꯗꯦ
ꯍꯣꯏ ꯄꯥꯁꯨ ꯄꯥꯗꯦ
ꯑꯁ ꯑꯗꯨ ꯀꯔꯤꯒꯤ ꯏꯁꯇꯨꯗꯦꯟꯅꯣ ꯏꯁꯇꯨꯗꯦꯟꯔ
ꯑꯗꯨ ꯑꯗꯨꯅꯤ ꯆꯥꯏ ꯆꯠꯂꯒ ꯑꯗꯨ ꯆꯥꯏ ꯄ ꯈꯣꯏꯀꯣ
ꯍꯣꯏ
ꯃꯈꯣꯏꯁꯦ ꯌꯥꯝ ꯅ ꯏꯁꯇꯨꯗꯦꯟ ꯑꯐꯕ ꯍꯥꯏꯕ ꯇꯥꯔꯦ
ꯍꯣꯏ ꯌꯥꯝꯅ ꯐ꯭ꯔꯤ ꯑꯣꯏꯔꯦꯀꯣ
ꯍꯣꯏ
ꯋꯥꯔꯗꯟꯗ ꯍꯥꯏꯒꯅꯤ
ꯍꯥꯏꯄꯤꯔꯣꯑꯣ ꯍꯥꯏꯄꯤꯌ ꯐꯖꯒꯦ
ꯇꯣꯒꯨꯅ‌ꯣ ꯍꯥꯏꯌꯨ
ꯀꯔꯤꯑꯕꯥꯥ
ꯍꯌꯦꯡꯗꯣ
ꯍꯣꯏ
ꯑꯌꯨꯛ ꯑꯌꯨꯛꯗ ꯄꯨꯡ ꯃꯔꯤꯃꯈꯥꯏꯗ ꯍꯧꯒꯨꯜꯂꯣ ꯍꯥꯏꯕꯤ ꯍꯥꯏꯕꯤꯒꯦ ꯋꯥꯔꯗꯟꯗ
ꯑ ꯍꯥꯏꯕꯤꯔꯣ
ꯆꯨꯝꯕ꯭ꯔꯣ
ꯍꯥ
ꯆꯨꯝꯕ꯭ꯔꯣ
ꯆꯨꯝꯃꯦ ꯅꯪ ꯆꯨꯝꯃꯦ ꯅꯪ ꯅꯪꯅ ꯍꯥꯏꯕ ꯂꯣꯏꯅ ꯆꯨꯝꯃꯦ
ꯑꯩꯅ ꯍꯥꯏꯌꯦ ꯍꯥꯏ ꯕꯗꯤ ꯂꯣꯏꯅꯃꯛ ꯑꯩꯗꯤ ꯆꯨꯝ ꯆꯨꯝꯔꯒ ꯍꯥꯏꯔꯦꯀꯣ
ꯍꯣꯏ ꯍꯣꯏ ꯅꯪꯗꯤ ꯋꯥꯔꯜ ꯀꯞ ꯌꯦꯝꯕ꯭ꯔꯥ
ꯌꯦꯟꯗꯦ ꯋꯥꯔꯜ ꯀꯞꯗꯣ ꯌꯦ ꯌꯦꯝꯕꯔꯒ ꯗꯔꯀꯥꯔ ꯑꯃꯁꯨ ꯂꯩꯇ꯭ꯔꯤꯀꯣ ꯇꯥꯏꯝ ꯋꯦꯁ ꯇꯧꯒ ꯇꯧꯋꯦ
ꯍꯣꯏ ꯍꯣꯏ ꯇꯧꯋꯦ
ꯎꯝ ꯅꯟꯗꯤ
ꯑꯗꯤ ꯑꯔꯤ ꯏꯗꯗ ꯑꯩꯒꯤ ꯐꯦꯟ ꯑꯩꯩꯅ ꯄꯣꯔꯇꯨꯀꯜ ꯁꯞꯄꯣꯔꯠ ꯇꯧꯕꯗ ꯑꯗꯨ ꯃꯇꯝꯗ ꯊꯠ ꯌꯦ
ꯑꯣ ꯅꯪ ꯄ꯭ꯔꯇꯤꯀꯣ ꯐꯦꯟꯁ꯭ꯔꯥ
ꯍꯣꯏ
ꯄꯣꯔꯆꯨꯒꯜꯗꯤ ꯀꯅꯥꯅꯣ
ꯗꯜꯁꯨ ꯕꯤꯗꯤ ꯐꯦꯁꯤ ꯈꯪꯉꯦ ꯑꯩꯁꯨ ꯅꯪ ꯇꯨꯃꯤꯟ ꯂꯩꯌꯣ ꯅꯡꯁꯨ ꯃꯤꯅꯤ ꯐꯦꯟꯆꯇꯤ
ꯕꯤꯅꯤ ꯐꯦꯟꯁꯗꯤ ꯑꯗꯨꯗꯤ ꯀꯩꯅꯣ ꯕꯤꯅꯤꯗꯤ ꯀꯅꯥꯅꯣ
ꯕꯤꯖꯤ ꯄꯔꯆꯨꯒꯣꯜ ꯐꯦꯟꯁꯤꯗꯪꯁꯨ
ꯄꯣꯔꯆꯨꯒꯜ ꯑ ꯄꯣꯔꯇꯨꯒꯜꯒꯨꯝꯕ ꯈꯟꯗꯦ
ꯈꯪꯕ꯭ꯔꯥ
ꯍꯣꯏ ꯈꯟꯗꯦ
ꯆꯝꯗꯕ ꯆꯥꯕꯗꯣ ꯈꯣꯏ ꯄꯥꯝꯖꯩꯀꯣ
ꯎꯝ ꯑꯗ ꯑꯗꯨ ꯁꯞꯄꯣꯔꯠ ꯇꯣꯔꯦ ꯇꯣꯔꯦꯖꯁꯨ ꯗꯔꯀꯥꯔ ꯑꯝꯇ ꯂꯩꯇꯦ
ꯂꯩꯌꯦ
ꯂꯩꯥꯏꯇꯦ ꯅꯥꯟ ꯁꯄꯣꯔꯠ ꯇꯧꯒꯨꯅꯨ
ꯅꯪꯁꯨ ꯇꯧꯕꯅꯤ ꯈꯪꯉꯦꯁ ꯅꯪꯅ ꯏꯀꯥꯏꯗꯕ ꯇꯧꯕꯗꯨꯣ ꯈꯣꯠꯠꯇ ꯏꯀꯥꯏꯕ ꯇꯧꯕꯗꯨꯣ ꯑꯩ ꯄꯥꯝꯗꯦ ꯁꯞꯄꯣꯔꯠ ꯇꯧꯔꯒ ꯇꯧꯗꯦ ꯇꯧꯗꯦ ꯍꯌꯦꯦ
ꯍꯣꯏ ꯑꯩꯗꯤꯀꯣ ꯁꯤꯝꯄ꯭ꯂꯤ ꯕꯨꯗꯣꯁ ꯁꯞꯄꯣꯔꯠꯗꯤ ꯇꯧꯋ ꯑꯗꯨ ꯔꯤꯌꯦꯜꯒꯤ ꯇꯧ ꯁꯞꯄꯣꯔꯠ ꯇꯧꯗꯦ ꯃꯤ ꯑꯃ ꯁꯨ ꯁꯞꯄꯣꯔꯠ ꯇꯧꯗꯦ ꯑꯩꯗꯤ ꯇꯥꯜꯂꯦ ꯍꯣꯏ ꯑꯗꯨ ꯑꯩꯈꯣꯏꯒꯤ ꯃꯤꯁ ꯃꯁꯤꯒꯤ ꯐꯦꯟꯁ ꯂꯩꯔꯗꯤ ꯑꯩꯗꯤ ꯍꯥꯏꯅꯤꯡꯗꯦ ꯑꯗꯨꯅꯦ
ꯍꯥ
ꯃꯁꯤꯒꯤ ꯏꯚꯦꯟꯁꯀꯨꯝꯕ ꯂꯩꯔꯗꯤ ꯑꯩꯗꯤ ꯍꯥꯏꯅꯤꯡꯗꯦꯀꯣ ꯑꯗꯨꯅ ꯑꯩꯅ ꯇꯨꯃꯤꯟꯅ ꯂꯥꯏꯟ ꯍꯣꯏ ꯍ ꯂꯩꯌꯦ
ꯃꯈꯣꯏ ꯃꯈꯣꯏꯗꯤ ꯗꯔꯀꯥꯔ ꯂꯩꯇꯦ
ꯑꯗꯨꯅꯦ
ꯑꯗꯣ ꯅꯪꯗꯤ ꯗꯨꯀꯥꯟ ꯂꯩꯕ꯭ꯔꯣ
ꯃꯤ ꯌꯥꯝꯅ ꯅꯨꯡꯉꯥꯏꯔꯦ ꯍꯥꯏꯗꯤ
ꯑꯣ ꯌꯥꯝ ꯊꯥꯔ ꯍꯥꯏ ꯇꯗꯤꯗꯤ
ꯍꯣꯏ ꯐꯔꯦꯅꯤ ꯐꯔꯦꯅꯤ
ꯇꯥꯔꯥꯒꯥꯏ ꯌꯥꯝ ꯂꯒꯑꯦ
ꯍꯥꯥ
ꯑꯆꯧ ꯇꯔ ꯈꯔꯦ ꯑꯖꯧꯒꯔꯦ
ꯍꯣꯏ ꯁꯤꯗ ꯏꯃꯥꯟꯅꯨꯕꯤ ꯃꯤꯌꯥꯝꯃꯥ ꯂꯌꯦ ꯑꯗꯨ ꯁꯤꯅ ꯄꯗꯣ ꯌꯥꯝꯅ ꯂꯥꯏꯔꯤꯛ ꯄꯥꯏꯔꯒ ꯂꯩꯌꯦ
ꯎꯝ ꯐꯔꯦꯅ ꯅꯪꯁꯨ ꯄꯥꯔꯅ ꯑꯗꯣ
ꯍꯥꯏꯗꯤ ꯄꯅꯤꯡꯗ ꯍꯧꯖꯤꯛ ꯗꯣ
ꯇ ꯍꯖꯤꯦꯒ ꯂꯔꯦ ꯏꯔ ꯀ ꯇ ꯈꯒꯔꯥꯒ ꯇꯧ
ꯍꯣꯏ ꯁꯤ ꯂꯣꯏꯔꯦꯗꯤ ꯍꯥꯏꯗꯤ ꯇꯨꯝꯃꯤꯒꯦ
ꯎꯝ ꯍꯣꯏ ꯐꯔꯦ ꯑꯗꯨ ꯑꯗꯨꯅ
ꯅꯪꯗꯤ ꯅꯪꯗꯣ ꯅꯪꯗꯤ ꯀꯃꯥꯏꯅ ꯇꯧꯒꯦ
ꯑꯩꯗꯤ ꯑꯩꯗꯤ ꯇꯨꯝꯈ꯭ꯦꯉ ꯑꯩꯗꯤ ꯈꯔ ꯅꯥꯕꯒꯤꯀꯣ
ꯎꯝ
ꯑꯗꯨꯗꯤ ꯍꯥꯏꯗꯤ ꯑꯣ ꯀꯇ ꯑꯔꯂꯤꯗ ꯆꯨꯝꯈ꯭ꯔꯩꯒꯦ ꯕ
ꯍꯣꯏ
ꯑꯣ ꯀꯖꯤ ꯍꯧꯔꯦ ꯉ ꯑꯏꯀꯣ ꯃꯁ ꯃꯁ ꯑꯗꯨꯗꯨꯒꯥꯏꯇꯦ
ꯍꯣꯏ ꯋꯥꯕ ꯃꯥꯜꯂꯦ ꯅꯪꯒꯤ ꯈꯣꯟꯖꯥꯎꯁꯨ
ꯎꯝ
ꯅꯪꯒꯤ ꯈꯣꯟꯖꯦꯜꯁꯨ ꯀꯣ
ꯎꯝ
ꯌꯥꯝꯅ ꯋꯥꯕ ꯃꯥꯜꯂꯤ
ꯍ ꯍꯔꯥꯎꯔ ꯇꯁ ꯍꯥꯏꯒꯦ ꯁꯗꯏ ꯌꯥꯝꯅ ꯏꯆꯤ ꯇꯔꯏ
ꯑꯗꯨꯗꯤ ꯅꯪꯒꯤ ꯊ꯭ꯔꯣꯗ ꯃꯣꯔꯣꯛ ꯆꯥꯔꯣ
ꯑꯁ ꯇꯂꯦ ꯅꯝꯁꯨ ꯑꯗꯨꯃ ꯍꯥꯏ ꯀꯂꯨꯗ
ꯑꯁꯦꯕꯅꯍꯦ
ꯎ ꯅꯠꯇꯦ ꯑꯗꯨꯝ ꯍꯥꯏꯕꯗꯨ ꯑꯗꯨꯝ ꯂꯩꯇꯦ ꯍꯣꯏ ꯑꯦ ꯅꯪ ꯅ ꯅꯟꯗꯥꯔꯗꯤ ꯑꯩꯅ ꯍꯥꯞꯄꯤꯒꯦ ꯑꯗꯨꯃꯥꯏꯅꯀꯣ ꯑꯗ ꯍꯥꯏꯄꯤꯒꯦ ꯅꯪꯕꯨꯣ
ꯅꯪ ꯅ ꯅꯥꯕ ꯅꯥꯕꯗꯂꯣ ꯏꯅꯃ
ꯅꯠꯇ ꯅꯠꯇ ꯅꯠꯇꯦ ꯑꯗꯨ ꯋꯥ ꯐꯠꯇꯦ ꯅꯪ ꯅꯪꯒꯤꯗ ꯐꯃ ꯃꯥꯜꯂꯦ ꯑꯩꯗ ꯍꯥꯞꯄꯤꯒꯦꯗ ꯇꯔꯤꯗꯤ ꯌꯥꯏꯕꯣ ꯈꯪꯉ ꯑꯩ ꯆꯤ ꯄꯗꯣ ꯆꯤ ꯆꯕ ꯆ ꯍꯕꯕꯥ ꯃꯥ ꯄꯨꯔꯥ ꯄꯤ ꯀꯦꯖꯕ
ꯍꯣꯏ ꯍꯣꯏ ꯍꯣꯏ
ꯑꯗꯨꯒ ꯑꯗꯨꯅ ꯑꯩꯅ ꯑꯇꯕꯨ ꯍꯥꯏꯄꯤꯒꯦꯄꯤꯒꯦ ꯍꯥꯠꯄꯤꯒꯦꯀꯣ
ꯍꯣꯏ ꯍꯥꯞꯄꯤꯌꯣ ꯂꯁꯨ ꯍꯣꯏ
ꯑꯩꯈꯣꯏꯒꯤꯗꯤ ꯑꯗꯨꯒꯨꯝꯕꯗ ꯐꯖꯩ ꯑꯩꯈꯣꯏꯒꯤꯗꯤ ꯏꯁꯤꯡ ꯑꯁꯥꯕ ꯑꯗꯨꯒ ꯍꯤꯗꯥꯛ ꯑꯗꯨꯒꯅ ꯐꯕꯗꯤ ꯑꯩꯈꯣꯏꯒꯤꯗꯤ
ꯍꯣꯏ ꯍꯣꯏ ꯆꯨꯝꯃꯦ ꯑꯩꯅ ꯁ ꯁꯣꯔꯦ ꯁꯣꯏ ꯁꯌꯦ ꯃꯥꯂꯦ
ꯁꯣꯏꯕꯜꯂꯦꯖꯗ ꯁ ꯃꯅꯤ
ꯅꯪ ꯅꯪ ꯁꯥꯕ꯭ꯔꯣ ꯑꯩꯉꯣꯟꯗ
ꯍꯥ
ꯅꯪ ꯑꯩꯉꯣꯟꯗ ꯁꯥꯕ꯭ꯔꯣ
ꯍꯣꯏ ꯁꯋꯦ ꯁꯥꯎꯗ꯭ꯔꯗꯤ
ꯀꯔꯤꯒꯤ ꯑꯩ ꯀꯔꯤꯒꯤ
ꯀꯠꯇꯕꯤꯗ ꯕꯣꯔꯣꯛꯅ ꯍꯥꯞꯄ꯭ꯔꯥ ꯁꯣꯠꯗ ꯁ꯭ꯔꯣꯠ ꯏꯆꯤ ꯑꯣꯏꯔꯗꯤ
ꯑꯦꯔꯂꯤ ꯃꯕꯦꯝꯕꯨꯁꯨꯃꯥꯢꯅ ꯇꯣꯛꯑꯦ
ꯑꯦ ꯑꯂꯤꯕꯩꯗꯤ ꯑꯗꯨ ꯃꯇꯧꯗꯩ ꯑꯥꯂꯤꯕꯩꯗꯤ ꯍꯥꯔꯕꯦꯜ ꯑꯣꯏꯅ ꯑ
ꯃꯣꯏꯗꯤꯀꯣ ꯍꯔꯕꯒꯨꯝꯕ ꯍꯤꯗꯞꯒꯨꯝꯕ